ꯃꯔꯤꯕ꯭ꯔꯣ
ꯍꯥ
ꯅꯨꯡꯉꯥꯏꯔꯤꯕꯣ
ꯅꯨꯡꯉꯥꯏ
ꯀꯃꯥꯏ ꯀꯃꯥꯏ ꯇꯧꯔꯤꯒꯦ
ꯑꯗꯨꯝ ꯍꯣꯠꯅꯕ ꯍꯥꯏꯕ ꯗꯨꯅꯤꯗ
ꯀꯩꯀꯩ ꯍꯣꯠꯅꯔꯤꯒꯦ ꯁꯣꯝꯕꯣ
ꯑꯚꯩ ꯌꯥꯝ ꯀꯟ ꯇꯧꯔꯤ
ꯀꯩ ꯊꯕꯛ ꯇꯧꯔꯤꯕ
ꯍꯣꯏ ꯍꯟꯗꯛꯗꯤ ꯗꯦꯂꯩꯕ꯭ꯔꯤ
ꯎꯝ ꯌꯥꯝ ꯅꯨꯡꯉꯥꯏꯕ ꯊꯕꯛꯅꯦ ꯑꯗꯨꯗꯤ
ꯎ ꯂꯩꯗꯁꯨꯝ
ꯁꯣꯝꯗꯤ ꯆꯥꯛ ꯆꯥꯔꯕꯣ
ꯆꯥꯛ ꯆꯥꯗ꯭ꯔꯦ ꯉꯔꯥꯡ ꯕꯣꯜ
ꯀꯣꯂꯣꯝꯕꯤꯌꯥꯒꯤꯁꯨ ꯌꯦꯡꯕ꯭ꯔꯥ ꯁꯣꯝꯗꯤ
ꯌꯦꯡꯗ꯭ꯔꯦ ꯉꯥꯡꯒꯣꯂꯣꯕꯤ ꯌꯥ
ꯀꯣꯂꯣꯝꯕꯤꯌꯥ ꯄꯣꯛꯈ꯭ꯔꯕꯣ
ꯑꯣꯔꯦ ꯄꯅꯥꯎꯇꯤ
ꯑꯩꯗꯤ ꯌꯦꯡꯗꯦ ꯑꯗꯨꯗꯣ ꯑꯁ ꯀꯔꯤꯅꯣ ꯀꯣꯂꯣꯝꯕꯤꯌꯥ ꯀꯣꯂꯣꯕꯤꯌꯥ ꯉꯝꯒꯦꯔꯥ ꯍꯥꯏꯔꯒ ꯑꯁ ꯉꯥꯛꯏꯅꯦ ꯁ꯭ꯋꯤꯖꯔꯂꯦꯟꯗ ꯉꯥꯡꯈ꯭ꯔꯤꯅꯦ
ꯄꯦꯅꯥꯜꯇꯤꯗꯗꯤ ꯎꯄꯥꯂꯩꯇꯦ ꯃꯔꯤꯒ ꯑꯍꯨꯝ
ꯑꯩꯌꯥ ꯌꯥꯝ ꯄꯥꯝꯃꯨꯑꯦ ꯀꯣ
ꯎꯝ
ꯌꯥꯝ ꯄꯥꯝꯃꯦ ꯑꯩꯗꯤ
ꯁꯤꯃꯤ ꯐꯥꯏꯅꯦꯜ ꯀꯥꯅꯉꯩ ꯑꯥꯔꯖꯦꯟꯇꯤꯅꯥꯒꯤ ꯆꯥꯡꯁ ꯌꯥꯝ ꯋꯥꯡꯅꯩ
ꯑꯁ ꯃꯣꯏꯗꯤ ꯁꯣꯏꯗꯅ ꯀꯥꯞꯅꯦ ꯃꯣꯏꯒꯤ ꯀꯥꯞꯅꯦꯀꯣ ꯍꯥꯏꯅꯤꯡꯉꯥꯏ ꯂꯩꯇ꯭ꯔꯦ
ꯔꯣ ꯃꯥꯅꯦ ꯊꯃꯦꯥꯏ
ꯎꯝ ꯀꯩꯅꯣ
ꯑꯩꯩꯅ ꯅꯪ ꯆꯥꯔꯒꯦꯕꯣ ꯅꯪꯝꯕ
ꯑꯣ ꯆꯥꯛ ꯆꯥꯗ꯭ꯔꯤꯌꯦ ꯍꯧꯒꯠꯄꯗ ꯉꯥꯏꯔꯤꯌꯦ ꯀꯨꯏꯗ꯭ꯔꯤ
ꯑ ꯂꯥꯛ ꯂꯥꯎꯑꯗꯔꯣ
ꯅꯝꯗ꯭ꯔꯤ
ꯃꯥꯥꯏ ꯁꯦꯡꯅ ꯇꯥꯔꯗꯤ ꯀꯣꯜ ꯇꯧꯕ ꯅꯨꯡꯉꯥꯏꯔꯔꯤꯕꯁꯦ
ꯍꯣꯏ ꯅꯦꯠꯋꯛ ꯌꯥꯝ ꯊꯤꯕꯀꯣ ꯀꯩꯅꯣ ꯈꯪꯗꯦ ꯑꯩ ꯀꯩꯅꯣꯝꯃ ꯍꯥꯡꯉꯨꯔꯥ
ꯎꯝ
ꯅꯪꯅ ꯄꯥꯝꯕꯗꯣ ꯔꯤꯅꯥꯜꯗꯣꯅꯦꯕꯀꯣ
ꯑꯥ
ꯑꯗꯨꯗꯣ
ꯑꯝ
ꯃꯉꯣꯟꯗ ꯀꯔꯤ ꯀ꯭ꯋꯥꯂꯤꯇꯤ ꯂꯩꯕꯒꯤ ꯄꯥꯝꯕ꯭ꯔꯣ ꯅꯪ
ꯃꯥꯒꯤ ꯀ꯭ꯋꯥꯂꯤꯇꯤ ꯍꯥꯏꯔꯒꯗꯤ ꯃꯥꯒꯤ ꯍꯣꯠꯅꯕ ꯀꯟꯕ ꯃꯥꯏ ꯃꯇ ꯂꯩꯦꯇꯤꯔꯤꯁꯨꯣꯄꯝꯃꯦꯗꯤ
ꯑꯗꯨꯅ ꯂꯣꯏꯔꯕꯣ
ꯍꯥꯏꯗꯤ ꯑꯉꯥꯡꯁꯤꯡꯅꯁꯨ ꯌꯥꯝꯅ ꯃꯣꯇꯤꯚꯦꯠ ꯇꯧꯒꯦꯗꯧꯕ ꯋꯥꯉꯥꯡ ꯃꯥꯒꯤ ꯋꯥꯉꯥꯡ ꯉꯥꯡꯍꯜꯂꯕꯣꯀꯣ
ꯑ
ꯑꯗꯨꯃꯥꯏꯅ ꯇꯔꯦ
ꯅꯪꯅ ꯈ꯭ꯋꯥꯏꯗꯒꯤ ꯄꯥꯝꯕꯗꯣ ꯑꯗꯨꯔꯣ ꯃꯉꯣꯟꯗꯒꯤ
ꯈ꯭ꯋꯥꯏꯗꯩ ꯄꯥꯝꯕꯗꯤ ꯃꯥꯒꯤ ꯍꯥꯏꯗꯤ ꯃꯥꯒꯤ ꯄ꯭ꯔꯥꯏꯝ ꯇꯥꯏꯝꯗꯣ
ꯎꯝ
ꯑꯗꯨ ꯃꯇꯝꯗ ꯄꯥꯝꯗꯤ ꯄꯥꯝꯈ꯭ꯔꯗꯨꯅꯤ ꯑꯉꯥꯡ ꯑꯣꯏꯔꯤꯉꯩꯗꯤ ꯃꯥꯏ ꯑꯉꯥꯡ ꯑꯣꯏꯔꯤꯉꯩꯗꯗꯤ ꯄꯨ ꯇꯨ ꯊꯥꯎꯖꯟ ꯑꯩꯠꯇꯤꯟ ꯇꯨ ꯊꯥꯎꯖꯟ ꯁꯚꯦꯟꯇꯤꯟ ꯑꯗꯨꯋꯥꯏꯗ ꯌꯥꯝ ꯁꯥꯊꯤꯅ ꯁꯥꯟꯅꯔꯝꯃꯦꯕꯀꯣ
ꯍꯣꯏ
ꯈꯔ ꯑꯉꯥꯡ ꯑꯣꯏꯔ ꯈꯔ ꯌꯥꯡꯕ ꯃꯇꯝꯗꯗꯤ ꯃꯥꯒꯤ ꯏꯁꯀꯤꯜꯗꯣ ꯌꯥꯝ ꯏꯁꯀꯤꯜꯐꯨꯜ ꯑꯣꯏꯕ ꯍꯥꯏꯇꯥꯔꯦ ꯑꯗꯨꯒ ꯆꯦꯟꯕꯁꯨ ꯀꯟꯕ ꯃꯥꯏꯅ ꯊ ꯃꯥꯁ ꯍꯗꯤ ꯃꯥꯏꯗꯤ ꯂꯣꯏ ꯄꯥꯝꯃꯤꯗ ꯑꯩꯗꯤ ꯃꯥꯏ ꯕꯣꯗꯤ ꯏꯁꯇ꯭ꯔꯛꯆꯔ ꯍꯥꯏꯔꯔꯣ ꯂꯣꯏ ꯐꯖꯩꯌꯦ
ꯍꯣꯏ ꯑꯗꯨꯁꯨ ꯑꯃꯅꯤ ꯑꯗꯨꯒ ꯃꯥꯗꯤ ꯀꯩꯅꯣ ꯇꯧꯗ꯭ꯔꯥ ꯑ ꯃꯃꯥꯕꯨꯁꯨ ꯌꯥꯝ ꯅꯨꯡꯁꯤꯗ꯭ꯔꯥ ꯃꯥꯗꯤ ꯍꯥꯏꯗꯤ ꯃꯥ ꯃꯃꯥꯒ ꯆꯥꯟꯅꯗꯕ ꯅꯨꯄꯤꯁꯤꯡꯕꯨꯗꯤ ꯃꯥꯅ ꯂꯣꯏ ꯔꯤꯖꯦꯛ ꯇꯧꯋꯤꯗꯅ
ꯎꯝ
ꯃꯉꯣꯟꯗ ꯑꯗꯨꯒꯤ ꯀꯟꯕꯗꯣ ꯊꯝꯃꯣꯏ ꯀꯟꯕꯗꯣ ꯑꯗꯨꯗꯨꯁꯨ ꯄꯥꯝꯃꯤꯅ ꯐꯩꯅꯀꯣ
ꯎꯝ
ꯑꯗꯨꯒ ꯃꯣꯏ ꯃꯥꯗꯤ ꯌꯥꯝ ꯗꯤꯁꯤꯄ꯭ꯂꯤꯟꯁꯨ ꯑꯣꯏꯅ ꯃꯦꯠꯁ ꯁꯥꯟꯅꯕ ꯀꯥꯟꯗꯁꯨ ꯑꯗꯨ ꯈꯛꯁꯨ ꯅꯠꯇꯅ ꯑ ꯇꯦꯠꯇꯨ ꯀꯩꯀꯥꯁꯨ ꯏꯗꯦ
ꯎꯝ
ꯉꯔꯥꯡꯒꯤ ꯑꯥꯔꯖꯦꯟꯇꯤꯅꯥꯁꯤꯗꯤ ꯂꯣꯏꯅꯃꯛ ꯑꯣꯏꯔꯝꯅꯦ ꯇꯦꯇꯨ ꯏꯕ ꯃꯦꯁꯤ ꯐꯥꯎ ꯏꯌꯦ
ꯏꯠꯇ ꯍꯥꯛꯄꯒꯇꯅꯦꯦ
ꯑꯗꯨꯗꯣ ꯗꯤꯁꯤꯄ꯭ꯂꯤꯟ ꯑꯃꯅꯦꯕꯀꯣ ꯑꯗꯨꯒꯨꯝꯕ ꯍꯥꯞꯇꯕꯁꯨ ꯑꯗꯨꯒ ꯃꯥꯅ ꯑ ꯀꯩꯀꯩꯅꯣ ꯇ ꯊꯛꯄ ꯈꯣꯠꯄ ꯇꯧꯗꯕꯁꯨꯀꯣ ꯗꯤꯁꯤꯄ꯭ꯂꯤꯟ ꯑꯃꯅꯤ ꯑꯗꯨꯅꯦꯗ ꯍꯥꯏꯗ ꯇ ꯃꯁꯛꯁꯨ ꯌꯥꯝ ꯐꯖꯩꯌꯦ
ꯎꯝ
ꯌꯥꯝ ꯄꯥꯝꯖꯩ ꯃꯤꯅ ꯍꯥꯏꯅꯕꯗꯗꯤ ꯃꯥꯗꯤ ꯃꯥꯒꯤ ꯐꯦꯃꯤꯂꯤꯕꯨꯁꯨ ꯑꯗꯨꯝ ꯃꯇꯝ ꯄꯤꯕ ꯑꯗꯨꯃꯥꯏꯅ ꯇꯧꯋꯦ ꯍꯥꯏꯌꯦ ꯑꯗꯨꯗꯤ ꯑꯩꯗꯤ ꯈꯪꯗꯦ ꯑꯗꯨ ꯑꯣꯏꯔꯁꯨ ꯑꯗꯨꯃꯥꯏꯅ ꯇꯧꯔꯝꯃꯗꯤ ꯍꯦꯟꯅ ꯍꯦꯟꯅ ꯄꯥꯝꯔꯛꯑꯦ ꯃꯉꯣꯟꯗ
ꯎꯝ ꯃꯥꯗꯤ ꯑꯗꯨꯝ ꯉꯥꯡꯕꯅꯤꯗ ꯐꯦꯃꯤꯂꯤꯕꯨ ꯐꯦꯂꯤꯕꯨꯣ ꯍꯥꯟꯅ ꯅꯨꯡꯉꯥꯏ ꯍꯥꯟꯅꯒ ꯇꯧꯕꯅꯦ ꯑꯗꯨꯗꯀꯣ ꯁꯨꯃꯥꯏꯅ ꯍꯥꯏꯖ
ꯑꯁ ꯑꯩꯗꯤ ꯌꯥꯝ ꯅꯨꯡꯁꯤꯌꯦ ꯃꯥꯅ ꯂꯩꯍꯧꯈꯤꯕꯗꯣ ꯎꯝ ꯎꯝ ꯃꯥꯅ ꯂꯩꯍꯥꯎꯈꯤꯕꯗꯣ ꯌꯥꯝ ꯅꯨꯡꯉꯥꯏꯇꯦ
ꯎꯝ ꯈ꯭ꯄꯥꯏ ꯂꯩꯇ꯭ꯔꯤ ꯃꯥꯏ ꯇꯤꯝꯃꯦꯠꯁꯤꯡꯁꯨꯃ ꯌꯥꯝꯅ ꯀꯣꯑꯣꯄꯔꯦꯠ ꯇꯧꯗ‌ꯦꯅ‌ꯦ ꯎꯃ ꯑꯟꯗ‌ꯦꯕ
ꯌꯥꯝꯅ ꯊꯃꯣꯏ ꯁꯣꯛꯑꯦ
ꯎꯝ ꯑꯗꯨ ꯑꯣꯏꯔꯁꯨꯃꯥꯏ ꯂꯩ ꯁꯤꯗꯤ ꯑꯗꯨꯝ ꯂꯩꯔꯕꯅꯤ ꯅꯤꯡ ꯀꯔꯤꯝ ꯀꯥꯏꯗꯅ
ꯍꯥꯏꯗꯤ
ꯃꯥꯗꯤ ꯈ꯭ꯋꯥꯏ ꯇꯣꯞ ꯃꯦꯝꯕ ꯍꯧꯖꯤꯛ ꯂꯩꯔꯤꯁꯤ
ꯃꯥ ꯑꯣ ꯃꯥꯕꯨꯗꯤ ꯑꯗꯨꯝ ꯂꯩꯍꯎꯈ꯭ꯔꯦ ꯑꯗꯣ ꯀꯥꯈꯤꯕ ꯅꯨꯄꯥꯗꯤ ꯑꯩꯗꯤ ꯑꯩ ꯁꯞꯄꯣꯔꯠ ꯇꯧꯔꯔꯣꯏ ꯃꯥꯕꯨꯗꯤ
ꯑꯦ ꯁꯄꫭꯠ ꯇꯧꯗꯩꯅ‌ꯦ ꯏꯐꯥꯅ ꯑꯗꯨꯝ ꯁꯞꯄꯣꯔꯠ ꯇꯧꯔꯦ ꯑꯗꯨꯕꯨ ꯃꯣꯏ ꯐꯤꯐꯥꯁꯦ ꯑꯗꯨꯝ ꯏꯝꯕꯣꯞ ꯇꯧꯔꯤꯅꯦ ꯑꯣ ꯀꯥꯟꯅꯕꯗ
ꯍꯝ ꯐꯤꯐꯥꯒꯤ ꯄ꯭ꯔꯁꯤꯗꯦꯟ ꯐꯥꯎꯕ ꯉꯔꯥꯡ ꯃꯥꯅ ꯀꯣꯜ ꯆꯪꯕ ꯀꯥꯟꯗ ꯂꯥꯛꯍꯎꯔꯤꯗꯣ ꯎꯕ꯭ꯔꯥ ꯏꯁꯀ꯭ꯔꯤꯟꯗ ꯅꯝꯔꯛꯄꯗꯣ
ꯑ
ꯑꯁꯦꯡꯕꯗꯤ ꯑꯗꯨꯒꯨꯝꯕꯒꯤ ꯄ꯭ꯔꯦꯁꯤꯗꯦꯟꯒꯨꯝꯕꯗꯤ ꯑꯗꯨꯒꯨꯝꯕ ꯂꯧꯥꯎꯒꯗꯕ ꯅꯠꯇꯦꯕ ꯑꯃꯕꯨꯁꯨ ꯑꯃꯕꯨꯁꯨ ꯆꯞ ꯃꯥꯟꯅꯒꯗꯕꯅꯦ
ꯍꯥꯏꯗꯤ ꯃꯣꯏꯅ ꯑꯄꯥꯝꯕꯁꯨ ꯂꯩꯔꯝꯅꯤꯅ ꯑꯗꯨꯕꯨꯗꯤ
ꯑꯗꯨ ꯑꯣꯏꯔꯁꯨ ꯎꯠꯄ ꯌꯥꯗꯦꯕ ꯃꯤꯉꯣꯟꯗ ꯃꯣꯏꯗꯤ ꯌꯥꯗꯦ ꯑꯗꯨꯒꯨꯝꯕ ꯎꯠꯄ ꯑꯗꯨꯃꯥꯏꯅ ꯇꯧꯔꯗꯤ ꯐꯖꯗ꯭ꯔꯦ
ꯎꯝ
ꯄꯥꯝꯃꯁꯨ ꯄꯥꯝꯗ꯭ꯔꯁꯨ ꯆꯞ ꯃꯥꯟꯅꯒꯗꯕꯅꯤ
ꯎꯝ ꯈꯪꯗꯦꯗ ꯇꯥꯎꯔꯤꯕ ꯂꯤꯂꯥꯁꯦ ꯐꯤꯐꯥꯥꯁꯦ ꯌꯥꯝ ꯐꯤꯌꯔ ꯑꯣꯏꯗꯣꯏꯅꯤ
ꯐꯤ ꯑꯣꯏꯗ꯭ꯔꯦ ꯀꯥꯞꯇꯤ ꯃꯣꯏꯅ ꯄꯥꯏ ꯄꯥꯏ ꯄꯣꯛꯄꯨ ꯄꯨꯈ꯭ꯔꯅꯦꯕꯀꯣ ꯑꯗꯨꯝ ꯄꯨꯔꯒ ꯂꯩꯔꯦ ꯑꯗꯨꯕꯨ ꯑꯗꯨꯒꯤꯅꯦ ꯉꯔꯥꯡꯗꯨꯀꯣ ꯎꯝ
ꯀꯗꯥꯏꯗꯤ ꯄꯨꯗꯣꯏꯅꯤ ꯍꯦꯃꯣꯏ
ꯑꯩꯅꯀꯣ ꯑꯩꯅ ꯉꯔꯥꯡ ꯏꯟꯇꯔꯚ꯭ꯌꯨ ꯑꯃꯨꯛ ꯌꯦꯡꯕꯗꯣ ꯇꯥꯕ꯭ꯔꯣ
ꯇꯥꯏꯌ‌ꯦ ꯇꯥꯏꯌ‌ꯦ
ꯉꯔꯥꯡꯒꯤ ꯃꯦꯠꯁ ꯍꯦꯛ ꯂꯣꯏꯔꯒ ꯑꯩ ꯏꯟꯇꯔꯚꯤꯌꯨ ꯑꯃꯨꯛ ꯌꯦꯡꯉꯦꯕꯀꯣ
ꯎꯝ
ꯑꯗꯨꯗꯣ ꯑ ꯎꯝ ꯀꯩꯔꯥ ꯀꯩꯔꯥ ꯀꯩꯔ ꯑ ꯃꯣꯏꯒ ꯁꯅꯥꯃꯤꯟꯅꯕꯗꫭ ꯏꯖꯤꯞ ꯀ ꯑ ꯏꯖꯤꯞꯁꯤꯡꯗꯣ ꯂꯣꯏꯔꯦ ꯏꯖꯤꯞꯀꯤ ꯀꯣꯆꯇꯣ ꯈꯠꯅꯩꯔꯤꯕ ꯈꯠꯅꯩꯗꯅ ꯂꯥꯁꯇ ꯅꯪ ꯎꯍꯕ꯭ꯔꯥ
ꯎꯝ
ꯎꯍꯧꯕ꯭ꯔꯥ
ꯎꯏ
ꯔꯦꯠ ꯀꯥꯔꯠ ꯄꯤꯕꯗꯣ ꯎꯕ꯭ꯔꯥ
ꯎꯏꯅ‌ꯦ ꯂꯣꯏ ꯎꯏꯅ‌ꯦ
ꯅꯪ ꯂꯣꯏꯗ꯭ꯔꯒ ꯅꯪꯅ ꯊꯣꯛꯈ꯭ꯔꯦ ꯍꯥꯏꯕꯗꯨꯗ ꯎꯔꯝꯃꯔꯣꯏꯗ꯭ꯔꯥ ꯅ ꯑꯗꯣ
ꯃꯥꯥꯏ ꯀꯣꯔꯁ ꯔꯣ ꯏꯟꯇꯔꯚꯌꯨ ꯍꯥꯏꯔꯔꯤꯤ ꯃꯥꯅ
ꯑꯣ
ꯑꯥꯔꯖꯦꯟꯇꯤꯅꯥꯕꯨ ꯁꯨꯃꯥꯏꯅ ꯁꯞꯄꯣꯔꯠ ꯇꯧꯒꯦ ꯃꯣꯏꯕꯨ ꯉꯝꯍꯟꯒꯦ ꯍꯥꯏꯔꯗꯤ ꯑꯩꯈꯣꯏꯕꯨ ꯀꯃꯥꯏꯅ ꯁꯥꯟꯅꯍꯜꯂꯤꯅꯣ ꯍꯥꯏ
ꯍꯣꯏ ꯌꯥꯝ ꯆꯨꯝꯃꯦꯕ ꯃꯥꯅ ꯑꯗꯨꯃꯥꯏꯅ ꯍꯥꯏꯕꯗꯣ
ꯅꯪꯁꯨ ꯌꯥꯝ ꯁꯥꯈ꯭ꯔꯣ
ꯐꯥꯎ ꯐꯝꯗ
ꯃꯣꯏꯒꯤꯗꯤ ꯕꯥꯔ ꯕꯥꯔ ꯆꯦꯛ ꯇꯧꯗꯕ ꯃꯣꯏꯅ ꯐꯣꯜ ꯇꯧꯔꯀꯥꯟꯗ
ꯄꯥꯎꯗꯤ ꯌꯥꯝꯈ꯭ꯔꯦ ꯃꯣꯏꯒꯤꯁꯨ ꯑꯗꯨ ꯆꯦꯛ ꯇꯧꯕꯤꯗꯦ ꯃꯣꯏꯒꯤꯗꯤ ꯑꯥꯔꯖꯦꯟꯇꯤꯅꯥꯒꯤꯗꯤ ꯈꯖꯤꯛꯇꯪ ꯃꯣꯏꯒꯤ ꯖꯔꯁꯤ ꯃꯥꯒꯤ ꯈꯨꯖꯤꯟ ꯑꯃ ꯃꯇꯦꯛ ꯐꯥꯎꯕ ꯄꯥꯏꯔꯤꯁꯨ ꯐꯥꯎ ꯄꯤꯌꯦ ꯑ ꯉꯄꯅꯤ
ꯑꯗꯨꯝ ꯄꯣꯛꯎꯅꯤꯗ ꯂꯥꯏꯅꯁꯨ ꯌꯥꯔꯣꯏꯗ ꯃꯣꯏ
ꯈꯪꯗꯦꯗ ꯑ ꯍꯧꯖꯤꯛ ꯐꯥꯎꯕ ꯃꯣꯏꯅ ꯀꯥꯔꯤꯁꯤꯁꯨ ꯃꯣꯏꯒꯤ ꯗꯥꯎꯅꯤꯗ ꯃꯣꯏ ꯍ
ꯃꯣꯏꯗꯤ ꯇꯤꯝ ꯍꯥꯏꯗꯕꯨ ꯇꯤꯝ ꯈꯛꯇ ꯁꯅꯥꯔꯅꯤ ꯀꯥ ꯇꯥꯕꯅꯤ ꯀꯩꯅꯣ
ꯅꯠꯇꯦ ꯍꯩꯕꯀꯣ ꯉꯔꯥꯡꯒꯤ ꯏꯖꯤꯞꯁꯨ ꯍꯥꯏꯌꯦꯕ ꯑꯗꯨ ꯑꯣꯏꯔꯁꯨ ꯃꯣꯏꯒꯤ ꯔꯤꯐ꯭ꯔꯤꯅ ꯁꯞꯄꯣꯔꯠ ꯇꯧꯈ꯭ꯔꯕꯅꯤꯅ ꯌꯥꯗ꯭ꯔꯤꯕ ꯑꯗꯨꯝ ꯄꯤꯈ꯭ꯔꯦꯕ ꯃꯣꯏꯒꯤꯗꯤ ꯗꯥꯏꯔꯦꯛ ꯑꯗꯨꯒꯨꯝꯕ ꯐꯣꯜ ꯂꯩꯇ꯭ꯔꯦ ꯍꯥꯏꯅꯗꯤ ꯗꯥꯏꯔꯦꯛ ꯒꯣꯜꯅꯦ ꯍꯥꯏꯕ ꯎꯊꯣꯛꯇ꯭ꯔꯗꯤ ꯌꯥꯗ꯭ꯔꯦꯕ ꯃꯣꯏꯒ ꯁꯝꯅꯃꯤꯟꯅꯕꯁꯤꯡꯗꯤ ꯈꯖꯤꯛꯇꯪ ꯐꯥꯎ ꯂꯩꯔꯗꯤ ꯄꯥꯎꯅꯦ ꯑꯩ ꯂꯥꯎꯈ꯭ꯔꯤꯕ ꯈꯪꯗꯦ ꯑ ꯐ꯭ꯔꯥꯟꯁꯀꯨꯝꯕꯒ ꯁꯥꯟꯅꯔꯛꯑꯗꯤ ꯈꯔ ꯀꯩꯅꯣꯁꯤꯡꯒ ꯀꯟꯇ꯭ꯔꯤ ꯀꯟꯇ꯭ꯔꯤ ꯈꯔ ꯆꯥꯎꯕꯁꯤꯡꯒ ꯁꯥꯟꯅꯔꯗꯤ ꯀꯅꯥ ꯈꯪꯉꯤ ꯈꯠꯅꯒꯨꯝꯕ ꯊꯣꯛꯀꯦꯔꯥ ꯍꯧꯖꯤꯛꯀꯤ ꯇꯧꯕꯒꯨꯝꯅ ꯇꯧꯔꯗꯤ ꯈꯠꯅꯕꯁꯨ ꯊꯣꯛꯀꯅꯤꯌꯦ
ꯍ ꯅꯅꯥꯔ ꯔꯨꯄꯥ ꯂꯩꯇ
ꯎꯝ ꯅꯍꯥꯟ ꯀꯥꯕꯣ ꯕꯥꯔꯗꯦꯒꯤꯁꯨ ꯈꯠꯅꯒꯦ ꯈꯠꯅꯒꯦ ꯇꯧꯕꯒꯤ ꯑꯩ ꯑꯗꯨꯝ ꯅꯨꯃꯤꯠꯇ ꯌꯦꯡꯗꯦ ꯑꯗꯨꯕꯨ ꯌꯦꯡꯕꯁꯤꯡꯗꯣ ꯌꯥꯝꯅ ꯔꯐ ꯑꯣꯏꯕꯅꯤ ꯌꯥꯏ ꯃꯣꯏꯗꯣ
ꯎꯝ
ꯑꯁ ꯉꯔꯥꯡꯒꯤ ꯃꯦꯁꯤꯒꯤ ꯐꯦꯟꯁꯤꯡꯒꯤ ꯋꯥ ꯋꯥꯁꯤꯡꯁꯤꯗꯤ ꯂꯣꯏꯔꯦ ꯃꯣꯏꯒꯤ ꯆꯤꯟ ꯀꯣꯀꯥꯟꯁꯤꯗꯤ
ꯑ ꯍꯝꯥꯏꯛꯦ ꯀꯥꯏꯇ ꯑꯗꯨ ꯂꯩꯔꯔꯤ ꯃꯣꯏ ꯃꯊꯥꯗ ꯀꯩꯝ ꯇꯧꯅꯤꯡꯉꯥꯏ ꯂꯩꯇꯦꯅꯦ
ꯇꯨꯃꯤꯟꯅ ꯂꯩꯩꯕ ꯉꯝꯗꯦꯅꯦ ꯉꯥꯡꯅꯤꯡꯕꯗꯣ
ꯇꯃꯤ ꯂꯩꯦ
ꯂꯥꯟꯕꯗꯨꯕꯣ ꯂꯥꯟꯕꯗꯨꯕꯨ ꯃꯣꯏꯅ ꯃꯣꯏꯅꯗꯤ ꯂꯍꯥꯟꯒꯦꯔꯥ ꯂ ꯅꯣꯏꯒꯦꯔꯥ
ꯦ ꯁꯔꯂ
ꯀꯥꯔꯗꯤ ꯀꯥꯈ꯭ꯔꯦ ꯀꯥꯏꯅ ꯍꯥꯏꯅꯤ ꯑꯩꯗꯤ ꯌꯥꯝ ꯁꯥꯎꯅꯤꯡ
ꯑꯩꯗꯤ ꯑꯩ ꯅꯨꯄꯤꯅ ꯐꯩ ꯑꯩ ꯅꯨꯄꯤ ꯃꯦꯁꯤ ꯐꯦꯟ ꯑꯣꯏꯕꯁꯨ ꯌꯥꯔꯣꯏ
ꯎꯝ
ꯑꯣꯏꯗꯕ꯭ꯔ ꯑꯗꯨꯗꯤ
ꯑꯥ ꯌꯥꯔ‌ꯣꯏ ꯍꯥꯏꯁꯦ
ꯑꯗꯣ ꯃꯥꯗꯣ ꯑꯣꯏꯕ꯭ꯔꯥ ꯑꯣꯏꯗꯕ꯭ꯔꯥ ꯍꯪꯕ ꯋꯥꯅꯤ
ꯑꯣꯏꯗꯦ ꯃꯥꯗꯤ ꯑꯣꯏꯗꯦ
ꯃꯥꯗꯤ ꯀꯅꯥꯒꯤ ꯐꯦꯟꯁ ꯑꯣꯏꯕ
ꯍꯥ
ꯀꯅꯥꯒꯤꯅꯣ ꯐꯦꯟ ꯑꯣꯏꯔꯤꯗꯣ
ꯈꯣꯏꯒꯤ ꯐꯦꯟꯅꯦ ꯈꯣꯏꯒꯤ ꯐꯦꯟ
ꯅꯪꯒꯤ
ꯍ ꯑꯣꯏꯗꯦ ꯌꯥꯔꯣꯏ ꯃꯥꯗꯤ
ꯀꯩꯕ
ꯑꯩꯈꯣꯏꯗ ꯌꯥꯎꯔꯦ ꯃꯥꯁꯦ
ꯁꯤ ꯑꯥꯔ ꯁꯚꯦꯟ ꯔꯣ ꯌꯥꯝ ꯐꯩꯅꯦ ꯑꯗꯨꯗꯤ ꯉꯁꯤ ꯀꯩꯗꯧꯔꯅꯤ
ꯁꯤꯗꯤ ꯊꯕꯛ ꯇꯧꯔꯅꯤ ꯈꯪꯗꯦ ꯁꯤ ꯉꯁꯤꯁꯦ ꯀꯃꯥꯏꯅ ꯇꯧꯗꯣꯏꯅꯣ
ꯀꯩ ꯊꯕꯛ ꯇꯧꯒꯦꯔꯣ
ꯊꯕꯛ ꯇꯧꯋꯦꯗ ꯅꯪꯗꯤ
ꯑ ꯑꯩꯗꯤ ꯑꯗꯨꯝ ꯍꯟꯗꯛꯇꯤ ꯀꯩꯁꯨ ꯇꯧꯗ꯭ꯔꯦ